ꯑꯣꯥ ꯍꯜꯂꯣ ꯑꯁ ꯐꯥꯝꯔꯒꯂꯩꯌ‌ꯦ ꯅꯪꯗꯤ ꯍ
ꯑꯩꯗꯤ ꯑ ꯑꯩꯁꯨ ꯐꯝꯃꯦ ꯆꯥꯛ ꯆꯥꯏꯅꯦ ꯆꯞ ꯆꯥꯅꯤꯅ ꯆꯥꯛ ꯊꯤꯒꯦ ꯇꯧꯔꯤ ꯍꯣꯏ ꯑꯩꯗꯤ ꯆꯥꯔꯦꯗ
ꯑꯣ ꯀꯩꯏꯟꯁꯥꯡ ꯆꯥꯔꯒꯦ ꯆꯥꯗ꯭ꯔꯦꯗ ꯑꯩꯈꯣꯏꯗꯤ ꯋꯥꯠꯂꯤ ꯆꯥꯅꯕ
ꯑꯣ ꯊ‌ꯦꯡꯉ ꯍꯦ
ꯎꯝ ꯑꯩꯈꯣꯏꯗꯤ ꯑꯗꯨꯝ ꯊꯦꯡ ꯊꯦꯡꯉ ꯆꯥꯏ ꯊꯦꯡꯉ ꯑꯃꯨꯛ
ꯉꯁꯤ ꯀꯩꯅꯣꯗꯣ ꯑꯁ ꯃꯩꯇꯩꯂꯣꯟꯗ ꯍꯥꯡ ꯍꯥꯏꯕ ꯍꯩ ꯑꯗꯨꯠꯇ꯭ꯔꯅꯦ ꯀꯩꯅꯣꯗ ꯑꯂꯨꯒ ꯎꯝ ꯂꯐꯨ ꯊꯥꯔꯣꯑꯣꯗꯣ ꯂꯐꯨ ꯊꯥꯔꯣꯑꯣ
ꯑ
ꯑꯗꯨ ꯊꯣꯡꯉꯦ
ꯍꯣꯏ ꯈꯪꯉꯦ
ꯑ ꯅꯣꯏꯗꯤ
ꯑꯩꯈꯣꯏꯗꯤ ꯌꯦꯟꯗꯦꯝ ꯌꯦꯟꯗꯦꯝ ꯊꯣꯡꯉꯦ
ꯑꯣ ꯌꯦꯟꯗꯦꯝ ꯆꯥꯕꯁꯦ ꯍꯛꯆꯥꯡ ꯐꯩꯌꯦ ꯍꯥꯏꯕꯅꯦ
ꯍ ꯐꯕ꯭ꯔꯥ ꯐꯠꯇꯕ꯭ꯔꯥ ꯈꯪꯗ‌ꯦ ꯑꯧ ꯚꯤꯇꯥꯃꯤꯟ ꯌꯥꯝ ꯄꯤꯕꯅꯦ
ꯎꯝꯗ ꯌꯥꯄꯤ ꯌꯥ
ꯎꯝ ꯍꯛꯆꯥꯡ ꯌꯥꯝ ꯐꯕꯅꯦ ꯑꯗꯨ ꯆꯥꯔꯗꯤ
ꯃꯤ ꯌꯥꯝꯕ ꯃꯥꯜꯂꯦ ꯅꯣꯏꯁꯦ
ꯃꯤ ꯌꯥꯝꯗꯦ ꯃꯤ ꯑꯅꯤ ꯑꯍꯨꯝ ꯈꯛꯇꯅꯤ
ꯀꯩꯗꯧꯔꯤꯅꯣ
ꯑꯗꯨꯝ ꯊꯝ
ꯑꯩꯗꯤ ꯊꯦꯡ ꯊꯦꯡꯅ ꯇꯨꯝꯃꯦ
ꯄꯨꯡ ꯀꯌꯥꯗ ꯇꯨꯝꯂꯤꯕ
ꯄꯨꯡ ꯄꯨꯡ ꯕꯥꯔꯣ
ꯑꯣ ꯌꯥꯝ ꯊꯦꯡꯉꯤꯅꯦ ꯅꯪꯗꯤ ꯀꯩꯗꯧꯔꯦꯕ
ꯚꯤꯗꯤꯑꯣ ꯌꯦꯡꯉ ꯑꯁ ꯊꯦꯡꯅ ꯇꯨꯝꯕ ꯅꯨꯃꯤꯠꯁꯨ ꯌꯥꯎꯔꯦ ꯉꯟꯅ ꯇꯝꯕ ꯅꯨꯃꯤꯠꯁꯨ ꯌꯥꯎꯔ ꯈꯪꯗꯦꯗꯥ
ꯑꯣ ꯇꯥꯏꯃꯤꯡ ꯂꯩꯇꯦ ꯍꯥꯏꯕꯗꯨꯅꯤ ꯑꯩꯁ ꯑꯗꯨꯃꯥꯏꯅ ꯇꯧꯋꯦꯗ ꯑꯩꯗꯤ ꯑꯦꯂꯚꯦꯟ ꯊꯥꯔꯇꯤ ꯇꯨꯋꯦꯜꯚ ꯗꯥꯏꯗ ꯇꯨꯝꯃꯦ ꯑꯩꯁꯨ
ꯇꯦꯟ ꯉꯜꯂꯗꯤ ꯇꯦꯟ ꯑꯗꯨꯋꯥꯏ ꯌꯧꯗ꯭ꯔꯤꯀꯥꯟꯗꯁꯨ ꯑꯗꯨꯝ ꯇꯨꯝꯕꯅꯤ
ꯑꫭ ꯄꯨꯡ ꯀꯌꯥꯗ ꯍꯧꯒꯠꯂꯤꯅꫭ ꯍꯧꯒꯠꯄꯅ
ꯊꯦꯡ ꯍꯧꯋꯠꯄꯗꯤ ꯄꯨꯡ ꯄꯨꯡ ꯇꯔꯨꯛ ꯇꯔꯦꯠ ꯑꯗꯨꯋꯥꯏꯗ ꯍꯧꯒꯠꯂꯅꯤ
ꯉꯜꯂ‌ꯦꯗ ꯄꯨꯡ ꯇꯔꯨꯛ ꯑꯗꯨꯋꯥꯏꯗ ꯍꯥꯟꯕꯗꯤ ꯑꯋꯥꯠꯄꯗꯤ ꯉꯜꯂꯦ
ꯎꯝ
ꯍꯌꯦꯡꯗꯣ ꯁ꯭ꯀꯨꯜ ꯂꯥꯛꯇꯣꯏꯔꯥ ꯀꯃꯥꯏꯅ ꯇꯧꯗꯣꯏꯅꯣ
ꯑꯩ ꯂꯥꯛꯄ ꯈꯪꯗꯦ ꯑꯩ ꯂꯥꯛꯄ ꯐꯔꯛ ꯇꯥꯗꯧ ꯃꯥꯜꯂꯦ
ꯎꯝ ꯍꯌꯦꯡꯗꯤ ꯉꯟꯅ ꯁꯨꯠ ꯊꯥ ꯁꯨꯇꯤ ꯊꯥꯒꯗꯕꯁꯨ ꯃꯥꯜꯂꯦ
ꯑꯣ ꯉꯟꯅ ꯊꯥꯔꯗꯤ ꯐꯔꯦ ꯀꯩꯅꯣ ꯑꯗꯨꯝ ꯂꯣꯏꯔꯒ ꯑꯗꯨꯝ ꯆꯠꯇꯣꯏ ꯅꯠꯇ꯭ꯔꯣ ꯀꯩ ꯉꯥꯏꯔꯒꯀꯣ
ꯑꯈꯣꯏꯁꯨ ꯆꯠꯅꯤꯡꯗꯕ
ꯅꯣꯏꯗꯤ ꯅꯛꯄꯅꯤꯅ ꯆꯠꯂꯣ ꯅꯛꯄꯅꯤꯅ
ꯎꯝ ꯑꯗꯨ ꯑꯣꯏ ꯑꯁ ꯋꯥꯏꯗ ꯈꯣꯡꯉ ꯑꯗꯨꯝ ꯆꯠꯄꯅꯤꯅꯀꯣ
ꯎꯝ ꯑꯗꯨꯁꯨ ꯃꯤ ꯌꯥꯝꯃꯗꯤ ꯅꯨꯡꯉꯥꯏꯕꯅꯦꯕ
ꯑꯣ
ꯃꯤ ꯌꯥꯝꯃꯗꯤ ꯑꯗꯨꯝ ꯋꯥꯉꯥꯡꯉꯒ ꯋꯥꯛꯀꯤꯡ ꯇꯧꯅꯤ
ꯑꯗꯨꯅꯦ ꯑꯩꯗꯤ ꯅꯪ ꯇꯨꯝꯈ꯭ꯔꯕ ꯆꯠꯔ ꯈꯜꯂꯒ ꯂꯩꯔꯤꯅꯦ
ꯎꯝ
ꯅꯣꯏ ꯉꯟꯇꯥ ꯉꯟꯇꯥ ꯇꯨꯝꯕ꯭ꯔꯅ ꯈꯜꯂꯤꯕ ꯑꯣ ꯑꯩꯗꯤ ꯇꯣꯡꯉꯕꯅ ꯈꯜꯂꯒ ꯂꯩꯕ ꯑꯗꯨꯗꯤ ꯍꯌꯦꯡꯗꯤ ꯀꯗꯥꯏ ꯆꯠ ꯇꯣꯏꯕ
ꯑ ꯍꯌꯦꯡ ꯆꯠꯂꯣꯏ ꯌꯨꯝꯗ ꯑꯗꯨꯝ ꯂꯩꯅꯤ
ꯎꯝ
ꯊꯕꯛ ꯂꯩ
ꯌꯨꯝ ꯑꫭ ꯂꯩꯇꯕ ꯃꯇꯝꯗꯤ ꯑꯗꯨꯝ ꯅꯨꯡꯉꯥꯏꯅ ꯂꯩꯒꯗꯧꯕꯅꯤ ꯅꯨꯄꯤ ꯑꯣꯏꯔꯤꯀꯥꯟꯗ ꯅꯨꯡꯉꯥꯏꯍꯧꯗ꯭ꯔꯗꯤ ꯀꯔꯝ ꯀꯥꯟꯗ ꯅꯨꯡꯉꯥꯏꯗꯣꯏꯅꯣꯗ
ꯍꯣꯏ ꯑꯗꯨꯅꯤ
ꯌꯨꯝ ꯄꯥꯜꯂꯀꯥꯟꯗꯗꯤ ꯌꯥꯔꯣꯏꯕ
ꯍꯣꯏ
ꯑꯗꯨꯅꯦ ꯃꯤꯒꯤ ꯀꯩꯅꯣ ꯃꯌꯨꯝꯗ ꯀꯩꯅꯣ ꯇꯧꯕꯅꯤꯅ ꯍꯣꯏ ꯀꯨꯁꯤ ꯇꯧꯕꯁꯨ ꯌꯥꯔꯣꯏ ꯑꯗꯨ ꯃꯇꯝꯒꯨꯝ
ꯌꯥꯗꯕꯅꯤ ꯎꯝ ꯑꯗꯨꯒꯤ ꯍꯧꯖꯤꯛ ꯅꯨꯡꯉꯥꯏꯊꯣꯛꯄꯅꯤ
ꯍꯣꯏ ꯅꯨꯡꯉꯥꯏꯊꯣꯛꯑꯣ ꯑꯩꯈꯣꯏ ꯇꯝꯕ ꯉꯝꯗꯦꯕ ꯅꯨꯄꯤꯁꯤꯡꯗꯤ
ꯇꯝꯕ ꯉꯝꯗꯕ ꯃꯄꯣꯛꯅꯤ
ꯑꯍꯥ ꯑꯗꯨ ꯍꯣꯏ ꯅꯨꯄꯤꯒꯤ ꯄꯨꯟꯁꯤꯁꯦ ꯑꯩꯗꯤ ꯇꯜꯂꯦꯗ ꯄꯥꯝꯗꯦ ꯅꯨꯄꯥꯒꯤ ꯑꯣꯏꯅꯥ ꯄꯥꯝꯃꯦꯗ ꯍꯥꯏꯕꯗꯤ ꯅꯨꯄꯥꯒꯤꯗꯤ ꯑꯗꯨꯝ ꯂꯩꯌꯦꯗꯅ
ꯎꯝ
ꯅꯨꯄꯥꯒꯤꯗꯤ ꯑꯗꯨꯝ ꯅꯨꯡꯉꯥꯏꯌꯦ ꯍꯥꯏꯕ ꯇꯥꯔꯦ ꯃꯥ ꯃꯣꯏ ꯍꯥꯏꯗꯤ ꯃꯣꯏꯗꯤ ꯑꯗꯨꯝ ꯀꯩꯅꯣ ꯇꯧꯕꯅꯤꯅ ꯑꯁ ꯑꯩꯗꯤ ꯅꯨꯄꯥ ꯇꯧꯔꯗꯤ ꯐꯅꯤ ꯍꯥꯏꯅ ꯋꯥꯈꯟ ꯏꯃꯥꯗ ꯍꯥꯏꯕꯅꯦ ꯀꯩꯒꯤ ꯑ ꯐꯕꯅꯣ ꯍꯥꯏꯔꯛꯑꯦ ꯃꯥꯅ
ꯎꯝ
ꯅꯨꯄꯥ ꯅꯨꯄꯥꯗꯥꯁꯦ ꯍꯥꯏꯕꯗꯤ ꯃꯣꯏꯗꯤ ꯋꯥꯈꯟꯗꯣ ꯀꯩꯅꯣ ꯋꯥꯔꯁꯨ ꯄꯣꯊꯥꯕ ꯃꯇꯝ ꯂꯩꯗꯅ
ꯍꯣꯏ
ꯅꯨꯄꯤꯁꯤꯡꯅ ꯀꯩ ꯍꯥꯏꯅꯤ ꯃꯆꯦꯠ ꯃꯆꯦꯠꯀꯤ ꯀꯩꯅꯣ ꯇꯧꯋꯦꯕ
ꯎꯝ
ꯑꯗꯨꯒꯤꯅꯦ
ꯅꯨꯄꯥꯒꯤꯁꯨ ꯋꯥꯕ ꯃꯇꯝ ꯂꯩꯗ ꯑꯗꯨ ꯑꯗꯨ ꯑꯣꯏꯔꯁꯨ
ꯎꯝ
ꯈꯪꯗꯦꯗ ꯑꯅꯤꯃꯛ ꯆꯞ ꯃꯥꯟꯅꯕꯒꯨꯝ ꯇꯧꯏꯗ ꯋꯥꯕ ꯃꯇꯝ ꯂꯣꯏ ꯂꯩꯕꯅꯤꯅ
ꯎꯝ ꯎꯝ ꯑꯗꯨꯗꯤ ꯆꯨꯝꯃꯦ ꯑꯅꯤ ꯃꯥꯟꯅꯩꯗ ꯋꯥꯕꯗꯤ ꯅꯨꯄꯥꯁꯨ ꯅꯨꯄꯤꯁꯨ ꯑꯗꯨꯝ ꯃꯇꯝ ꯑꯃꯗꯤ ꯑꯗꯨꯝ ꯋꯥꯕ ꯉꯥꯛꯇꯅꯤꯗ
ꯎꯝ ꯑꯗꯨꯅꯦ
ꯑꯗꯨꯗꯗꯤ ꯂꯥꯛꯀꯗꯧꯕ ꯅꯠꯇ꯭ꯔꯣ ꯑꯩ ꯑꯁꯤ ꯅꯦꯛꯁꯀꯤ ꯃꯟꯗꯦꯗꯤ ꯀꯩꯅꯣꯒꯤꯗꯣ ꯍꯣꯏ ꯄ꯭ꯔꯦꯛꯇꯤꯀꯦꯜꯗꯣ ꯄ꯭ꯔꯦꯛꯇꯤꯀꯦꯜ ꯊꯥꯅ ꯊꯥꯅꯤꯡꯉꯥꯏꯗꯤ ꯂꯥꯛꯀꯗꯧꯕ ꯅꯠꯇ꯭ꯔꯣ
ꯑꯧ ꯂꯥꯛꯀꯅꯤꯗ ꯑꯗꯨꯗꯤ
ꯎꯝ
ꯑꯗꯨꯗꯤ ꯃꯦꯟ ꯃꯔꯨ ꯑꯣꯏꯕꯅꯤ ꯅꯠꯇ꯭ꯔꯥ
ꯍꯣꯏ ꯃꯥꯅꯦ ꯑꯗꯣ ꯀꯩ
ꯑꯗꯨ ꯅꯨꯃꯤꯠ ꯑꯗꯨꯗꯤ ꯎꯝ ꯇꯥꯡ ꯀꯌꯥꯗꯅꯣ
ꯀꯩꯅꯣꯗꯣ ꯗꯦꯠꯁ ꯇꯥꯡ ꯇꯔꯨꯛ ꯑꯗꯨꯋꯥꯏꯗ ꯍꯥꯏꯕꯅꯦ
ꯅꯣꯛꯅꯤꯡꯉꯦꯗ ꯑꯩꯗꯤ
ꯎꯝ
ꯇꯥꯡ ꯇꯔꯨꯛꯇꯅꯦ ꯇꯧꯅꯤ ꯍꯥꯏ
ꯎꯝ ꯑꯗꯨꯗꯤ ꯁꯣꯏꯔꯣꯏ ꯑꯗꯨ ꯅꯨꯃꯤꯠꯇꯗꯤ ꯎꯝ ꯁꯣꯏꯗꯕꯤꯗ ꯁꯣꯏꯗꯕꯤꯗ ꯇꯧꯔꯁꯦ ꯑ ꯍꯧꯖꯤꯛ ꯍꯧꯖꯤꯛ ꯀꯅꯥ ꯀꯩ ꯍꯥꯏꯕꯥ
ꯍꯥ ꯅꯪꯗꯤ ꯑꯗꯨꯗ ꯂꯥꯛꯇꯦ ꯍꯥꯏꯕ ꯅꯪꯗꯤ
ꯁꯤ ꯑꯝꯇ ꯈꯪꯗ꯭ꯔꯦ
ꯎꯝ
ꯑꯩꯗꯤ ꯑꯗꯨꯝꯕꯒꯤ ꯑꯃꯠꯇ ꯈꯪꯗ꯭ꯔꯦ ꯅꯣꯏꯅ ꯍꯥꯏꯕꯤꯗ꯭ꯔꯗꯤ ꯑꯩ ꯈꯪꯗ꯭ꯔꯦ
ꯑꯩꯈꯣꯏꯁꯨ ꯈꯪꯗꯦ ꯆꯞ ꯃꯥꯟꯅꯩ ꯀꯩꯅꯣ
ꯃꯥꯟꯅꯩꯌꯦ ꯑꯩꯈꯣꯏꯒ ꯅꯪꯒ ꯑꯩꯈꯣꯏꯁꯨ ꯍꯣꯏꯁꯨ ꯄꯥꯛ ꯆꯠꯇꯕꯅꯦ
ꯅꯣꯏꯅꯦ ꯅꯣꯏꯅ ꯈꯔ ꯈꯔꯗꯤ ꯈꯪꯕꯒꯨꯝ ꯑꯣꯏꯗꯅ
ꯁꯪꯗꯦ ꯑꯈꯣꯏ ꯐꯥꯎ ꯀꯣꯛ ꯉꯥꯎꯋꯦ ꯈꯣꯏꯁꯨ
ꯎꯝ
ꯌꯥꯝ ꯇꯟꯗꯦꯕ ꯃꯣꯏꯁꯨ ꯑꯗꯨꯅꯦ ꯇꯣꯏꯅ ꯂꯥꯛꯄ ꯃꯤꯅ ꯈꯔ ꯈꯪꯉꯦꯕꯀꯣ ꯃꯣꯏꯁꯨ ꯁꯪꯅꯕꯒꯤ ꯂꯣꯏ
ꯑꯥꯎ
ꯇꯣꯏꯅ ꯂꯥꯛꯅꯤꯡꯉꯥꯏꯁꯨ ꯑꯩꯈꯣꯏꯁꯨ ꯐꯔꯛ ꯇꯥꯕ
ꯎꯝ
ꯑꯩꯈꯣꯏꯒꯤ ꯊꯕꯛ ꯈꯨꯆꯤꯟꯖꯤꯁꯨ ꯌꯥ ꯌꯥ ꯊꯕꯛ ꯀꯣꯏꯆꯦꯟ ꯆꯦꯟꯅꯩ ꯀꯔꯤꯝꯇ ꯀꯥꯟꯅꯥꯗꯕꯗ ꯊꯕꯛ ꯆꯦꯜꯂꯤꯕ ꯑꯥꯍꯥ ꯑꯗꯨꯅꯦꯕ ꯀꯥꯟꯅꯗꯕꯗ
ꯃꯔꯨ ꯑꯣꯏꯕꯁꯤꯅ ꯇꯕ
ꯎꯝ ꯑꯗꯨꯗ ꯅꯦ ꯀꯔꯤꯁꯦ
ꯀꯅꯥ ꯀꯅꯥ ꯎꯝ ꯀꯅꯥ ꯀꯅꯥ ꯂꯩꯔꯤꯅꯣ ꯍꯧꯖꯤꯛ ꯃꯤ ꯃꯤ ꯀꯅꯥ ꯀꯅꯥ ꯂꯩꯒꯩ ꯍꯧꯖꯤꯛ ꯅꫭꯏ
ꯃꯃꯥ ꯃꯄꯥꯍꯣꯏ ꯂꯩꯌꯦ
ꯎꯝ ꯅꯣꯏ ꯑꯍꯨꯝ ꯁꯨꯔꯦ ꯑꯗꯨꯗꯤ ꯃꯤ ꯑꯍꯨꯝ ꯁꯨꯔꯦ
ꯍ ꯑ
ꯑꯣ ꯑꯥ ꯅꯨꯡꯉꯥꯏꯅꯦ ꯑꯗꯨꯗꯤ
ꯀꯩꯒꯤ ꯅꯨꯡꯉꯥꯏꯕꯅꯣꯗ
ꯑꯦ ꯅꯣꯏ ꯀꯩ ꯌꯦꯟꯁꯥꯡ ꯊꯣꯡꯉꯦ ꯍꯥꯏꯅꯣ ꯉꯁꯤ ꯑꯩ ꯀꯥꯎꯈ꯭ꯔꯦ
ꯊꯨꯅ ꯀꯥꯎꯋꯦꯗ ꯅꯪꯁꯦ
ꯌꯦꯟꯁꯥꯡ ꯊꯣꯡꯉꯤ ꯍꯥꯏꯅꯣ ꯉꯁꯥꯏꯗꯣ ꯃꯨꯟꯅ ꯇꯥꯍꯧꯗꯕ ꯑꯣ ꯑꯣ ꯑ ꯈꯪꯉꯦ ꯈꯪꯉꯦ ꯅꯤꯡꯁꯤꯡꯉꯦ
ꯑꯂꯣ ꯎꯝ
ꯎꯝ
ꯒ꯭ꯌꯥꯟ ꯇꯥꯗꯦ ꯍꯥꯎꯒꯦꯔꯥ ꯍꯥꯎꯔꯣꯏꯔꯥ ꯑꯗꯨꯝ ꯄꯪꯆꯥ ꯆꯥꯔꯒ ꯂꯩꯔꯤꯅꯦ ꯈꯣꯏꯁꯦ
ꯄꯪꯆꯥꯥ ꯆꯥꯔ ꯄꯪꯊꯛ ꯊꯛ
ꯑꯗꯨꯅꯦ ꯆꯥꯕ ꯌꯥꯕ ꯈꯨꯗꯤꯡ ꯑ ꯆꯥꯔꯒ ꯂꯩ
ꯎꯝ ꯆꯥꯕ ꯌꯥꯕ ꯈꯨꯗꯤꯡ ꯄꯪ ꯌꯣ ꯌ
ꯑꯗꯨꯅꯦ ꯑꯗꯨ ꯇꯧꯔꯀꯥꯟꯗ ꯚꯦꯔꯥꯛ ꯀꯥꯔꯗꯤ ꯅꯨꯡꯉꯥꯏꯅꯤ ꯑ ꯍꯣꯏ ꯆꯥꯕ ꯌꯥꯗꯕ ꯄꯣꯠ ꯆꯥꯔꯝꯃꯒꯀꯣ ꯑꯃꯨꯛꯀ
ꯑ ꯆꯥꯕ ꯌꯥꯗꯕ ꯄꯣꯠ ꯅꯣꯡꯃꯗꯤ ꯁꯣꯏꯗꯅ ꯆꯥꯁꯤꯜꯂꯗꯤ
ꯑꯗꯨꯅꯦ ꯁꯣꯏꯔꯣꯏ ꯑꯗꯨꯗꯣ ꯍꯥꯏꯕꯗꯤ ꯈꯪꯗꯕ ꯃꯤ ꯑꯃ ꯑꯃ ꯆꯥꯕ ꯇꯣꯉꯥꯟ ꯇꯣꯉꯥꯟꯂꯗꯅ ꯑꯈꯣꯏ ꯃꯁꯦꯟ ꯑꯣꯏꯔꯁꯨ ꯑꯈꯣꯏ ꯃꯁꯦꯟꯁꯨ ꯆꯥꯕ ꯂꯩꯕ ꯆꯥꯗꯕ ꯂꯩꯌꯦꯗꯅ ꯃꯤꯅ ꯆꯥꯕ ꯌꯥꯗꯕ ꯄꯣꯠ ꯑꯗ ꯆꯥꯏ ꯍꯥꯏꯔꯒ ꯆꯥꯔꯗꯤ ꯇꯧꯗꯣꯏꯅꯤ ꯑꯁꯦꯡꯕ ꯇꯧꯔ ꯀꯥꯟꯗ ꯈꯪꯗꯣꯏꯅꯦ꯫
ꯑ ꯑ
ꯍꯧꯖꯤꯛꯀꯥꯟꯁꯦ ꯃꯤꯅ ꯆꯥꯎ ꯍꯥꯏꯕꯁꯨ ꯌꯥꯗꯦ ꯄꯪꯆꯥꯥ ꯆꯥꯕ ꯌꯥꯗꯦꯔꯤ ꯍꯧꯖꯤꯦꯀ
ꯎꯝ ꯍꯣꯏ
ꯀꯤꯕ ꯂꯩꯑꯕ ꯎꯝ
ꯎꯝ
ꯑꯗꯨꯒꯤ ꯃꯤꯁꯨ ꯊꯥꯖꯕ ꯌꯥꯕ ꯂꯩꯇ꯭ꯔꯦꯗ
ꯃꯥꯅꯦ ꯏꯁꯥ ꯐꯥꯎ ꯊꯥꯖꯗ꯭ꯔꯦ ꯍꯥꯏꯗꯗꯤ
ꯂꯥꯁꯇ
ꯑꯥ ꯂꯥꯁꯇ
ꯊꯥꯖꯗꯕ ꯑꯃ ꯊꯥꯖ ꯎꯝ ꯎꯝ ꯑꯗꯨꯅ ꯊꯥꯖꯕ ꯑꯃꯄꯥ ꯍꯧꯒꯥꯏꯇꯗ
ꯆꯤꯡꯅꯕ ꯆꯤꯡꯅꯕ ꯄꯣꯛꯑꯦ ꯀꯥꯏꯅ ꯎꯝ
ꯑꯗꯨꯃꯥꯏꯅ ꯇꯧꯔꯗꯤ ꯅꯨꯡꯉꯥꯏꯅꯤ
ꯎꯝꯍꯝ
ꯎꯝ